ꯑꯉꯣ ꯍꯜꯂꯣ ꯀꯩꯒꯤꯅꯣ ꯇꯠꯈ꯭ꯔꯤꯗꯤ ꯇꯥꯔꯦ ꯑꯌꯥ ꯃꯥꯡꯖꯔꯦ ꯑꯗꯨꯗꯤ
ꯇꯥꯛꯁ ꯃꯥꯥꯡꯖꯔꯦ
ꯑꯥ ꯀꯩꯒꯤ ꯇꯠꯈ꯭ꯔꯤꯅꯣ ꯍꯧꯖꯤꯛꯀꯤꯗꯣ
ꯑꯩꯩꯅ ꯇꯤꯟꯗꯔ ꯆꯡꯉꯨꯔꯤꯕ
ꯑ ꯅꯪꯁꯨ ꯊꯣꯔꯥꯏ ꯃꯆꯥ ꯍꯟꯗꯣꯛꯑꯣ ꯏꯃꯥ ꯅꯦꯈꯥꯏ ꯂꯩꯁꯤ ꯍꯧꯅꯦ ꯃꯣꯏꯅꯁꯨ ꯃꯣꯏꯅꯁꯨ ꯍꯩꯗꯣꯛꯄꯤꯔꯝꯃꯦ ꯑꯗꯨꯒ ꯃꯁꯤ ꯏꯌꯥꯊꯤꯌꯥꯁꯤꯅ ꯅꯦꯠꯈꯥꯏꯕꯤꯔꯝꯃꯦꯅꯦ ꯃꯥ ꯌꯥ ꯈꯨꯜꯂꯨꯂꯥꯎ ꯍꯥꯏꯕꯅꯤꯅꯦ ꯎꯝ ꯉꯁꯤ ꯅꯪ ꯏꯟꯖꯥꯟ ꯄꯨꯕ꯭ꯔꯣ
ꯄꯨꯏ
ꯀꯔꯤ ꯏꯟꯖꯥꯡ ꯄꯨꯔꯤꯕ
ꯌꯦꯟꯗꯤꯦꯝꯒꯋꯥꯑ ꯀ
ꯑꯣ ꯍꯌꯦꯡꯒꯤ ꯑꯦꯠꯃꯤꯁꯟ ꯇꯧꯅꯕ ꯄꯩꯁꯥ ꯄꯨꯕ꯭ꯔꯣꯅ
ꯎꯆꯦ ꯑꯦꯠꯃꯁꯟꯗ ꯀꯂꯁ ꯇꯩꯅ ꯇꯧꯗꯨ ꯍꯥꯏꯅꯗ꯭ꯔꯦ
ꯀꯥꯏꯗ
ꯏ
ꯑꯣꯂꯥꯟꯗꯤ ꯇꯧꯅ ꯑꯗꯨꯅꯦ ꯍꯧꯖꯤꯛꯀꯤ ꯃꯇꯝꯗꯣ
ꯃꯣꯏꯅ ꯉꯍꯥꯟ ꯊꯤꯕ ꯄꯣꯠ ꯑꯃ ꯇꯔꯛ ꯐꯔꯛꯀꯤꯕꯅꯦ
ꯃꯤꯡꯗꯣ ꯑꯗꯨꯗꯤꯊ ꯀꯗꯧꯣꯔꯦꯅ ꯊꯥꯖꯤꯜꯂꯣ ꯍꯂ ꯍꯥꯏꯗꯤ ꯀꯥꯞꯇꯔꯝꯗꯅꯤ ꯑꯗꯣ ꯑꯣꯟꯂꯥꯏꯟꯒꯤ ꯃꯇꯝꯅꯤ ꯍꯧꯖꯤꯛꯇꯤ ꯑꯣꯟꯂꯥꯏꯟꯗ ꯂꯣꯏ ꯇꯧꯕꯅꯦꯕ ꯑꯗꯨꯃꯥꯏꯅꯒ ꯐꯣꯝ ꯐꯤꯜꯞ ꯇꯧꯕ ꯑꯦꯠꯃꯤꯁꯟ ꯇꯧꯕꯗꯨꯒ ꯀꯣꯂꯦꯖꯇꯒ ꯆꯦꯠꯟꯅꯔꯒ ꯇꯧꯅꯗꯝꯕꯅꯦꯕ
ꯇꯗ
ꯑꯗꯨꯅꯦ ꯑꯣꯔꯦꯟ ꯑꯣꯣꯔꯦꯟꯇꯥꯎ
ꯆꯂꯥꯏ
ꯊꯥꯔꯥ ꯍꯗꯅꯤ
ꯇꯨꯀꯤ ꯀꯣꯊꯔꯤ ꯀꯣ
ꯎꯝ ꯇꯔ ꯀꯊꯁꯨ ꯑꯩꯖ
ꯑ
ꯌꯥꯎ ꯈꯣꯠꯇ ꯇꯧꯗ ꯑꯣꯏꯔꯃꯅꯦ ꯑꯗꯨꯗꯤ ꯅꯣꯏ ꯂꯩꯔꯝꯒꯅꯤ ꯗꯦꯠ ꯀꯌꯥ ꯐꯧ ꯃꯅꯨꯡꯗ
ꯁꯤꯛꯁ ꯐꯀꯤ ꯃꯅꯗ ꯅꯨꯄꯥ ꯀꯌꯥ
ꯑꯩ ꯏꯀꯝꯔ ꯂꯨꯄꯥ ꯂꯤꯁꯤꯡ ꯇꯔꯥꯅ ꯀꯌꯥꯅꯣ ꯑꯩ ꯊꯥꯔꯛꯀꯦ
ꯑꯣ ꯏꯟꯀꯝ ꯌꯥꯎꯗꯕꯅ ꯀꯌꯥ
ꯏꯟꯐꯝꯝ ꯌꯥꯎꯗ꯭ꯔꯅ ꯇ꯭ꯔꯥꯃꯥꯊꯣꯏ ꯍꯦꯟꯒꯦꯕ ꯈꯋꯥꯏ ꯑꯔꯣꯏꯕꯗꯤ ꯌꯥꯎꯋꯗ ꯑꯩꯈꯣꯏꯒꯤꯗꯤ
ꯏꯟꯀꯝ ꯌꯥꯎꯔꯒꯅꯂ ꯅꯪ ꯏꯟꯀꯝꯗꯤ ꯂꯩꯕ ꯅꯠꯇ꯭ꯔꯣ ꯍꯥꯟꯅꯒꯤ ꯍꯥꯞꯁꯟ ꯃꯌꯥꯝꯕꯅꯦ ꯍꯅꯒꯤ ꯏꯟꯀꯝ ꯂꯩꯗꯤ
ꯑꯩ ꯈꯥꯏꯕꯤ ꯍꯌꯦꯡ ꯇꯧꯔꯝꯃꯁꯤꯔ ꯈꯪꯗꯦ
ꯂꯤꯡꯗ ꯇꯧꯍꯧꯗꯣꯏꯅꯦ ꯍꯥꯏꯕꯅꯦ
ꯀꯣꯝ ꯊꯥꯖꯤꯟꯕꯗꯤ ꯁ ꯄꯨꯨꯟꯅ ꯊꯥꯖꯤꯟꯗꯣꯏꯅꯦ
ꯁ꯭ꯀꯨꯜꯗ ꯂꯨꯄꯥ ꯂꯤꯁꯤꯡ ꯇꯔꯥ ꯒ ꯆꯅꯤꯄꯥꯜꯅꯤ ꯇꯔꯦꯠ ꯆꯅꯤꯄꯥꯜꯒ ꯇꯔꯥꯃꯉꯥꯅꯦ ꯅꯣꯏꯒꯤꯗꯤ ꯅꯣꯏꯒꯤꯁꯤꯅ ꯌꯥꯝ ꯌꯥꯝꯃꯤꯁꯦ ꯑꯣ
ꯌꯥ
ꯄꯩꯁꯥ ꯑꯗꯨꯒ ꯅꯣꯏꯒꯤ ꯑꯣ ꯕꯤ ꯁꯤ ꯆꯪꯕꯗꯅ ꯆꯞ ꯃꯥꯟꯅꯩꯅꯦ ꯃꯌꯥꯒꯁꯅꯦꯔꯦꯟꯒ ꯑꯗꯨꯝ ꯖꯦꯅꯦꯔꯦꯜꯒ ꯑꯗꯨ ꯃꯥꯟꯅꯩ ꯄꯩꯁꯥ ꯅꯣꯏꯒꯤꯅꯤ ꯏꯆꯥꯎ ꯆꯥꯎꯋꯦ ꯑꯗꯨꯒ ꯃꯌꯥꯝꯗꯒꯤꯅꯦ ꯏꯆꯥꯎ ꯆꯥꯎꯕꯅꯦꯣ
ꯑ
ꯑꯗꯨꯒ ꯖꯦꯅꯦꯔꯦꯜꯗ ꯑꯗꯨ ꯃꯅ ꯌꯕꯗꯤ ꯆꯪꯉꯗꯅ ꯑꯗꯨ ꯅꯣꯏ ꯀꯩꯅ ꯊꯥꯒꯠꯇꯕꯩꯅꯤ ꯅꯣꯏ ꯗꯤꯄꯥꯔꯠꯃꯦꯟꯅ ꯅꯍꯥꯟꯋꯥꯏ ꯑꯩꯈꯣꯏꯒꯤꯁꯨ ꯇꯧꯔꯛꯑꯦ ꯑꯩꯈꯣꯏꯅ ꯀꯝꯄ꯭ꯂꯦꯟꯒ ꯇꯧꯔꯤ ꯄꯣꯠꯅꯤꯀꯣ ꯅꯣꯏꯒꯤ ꯁꯤ ꯌꯥꯔꯗꯣ
ꯑꯥ
ꯀ꯭ꯂꯥꯁ ꯔꯤꯄ꯭ꯔꯖꯦꯟꯇꯦꯇꯤꯞꯇꯣ ꯑꯗꯨꯗꯨꯅ ꯀꯝꯄ꯭ꯂꯦꯟ ꯇꯧꯒꯗ ꯗꯃꯦꯕ ꯑꯦ ꯑꯦꯄ꯭ꯂꯤꯀꯦꯁꯟꯒ ꯏꯟꯅꯕꯅꯦꯕ
ꯍꯩ ꯆꯧꯈꯠ ꯌꯥꯔꯦ ꯑꯦꯠꯃꯤꯁꯟ ꯅ ꯈꯨꯆꯥꯎꯗꯤ
ꯑꯗꯨꯒ ꯃꯣꯏ ꯅꯔꯁꯤꯡꯒꯤꯗꯤ ꯆꯥꯎꯗ꯭ꯔꯣꯅꯦ
ꯑꯧ
ꯑꯗꯨꯗꯨꯅ ꯃꯣꯏ ꯖꯦꯅꯦꯔꯦꯟ ꯅꯠꯇꯦꯕ ꯑꯗꯨꯒꯤꯅꯦꯕ ꯔꯦꯁꯦꯜꯅ ꯑꯗꯨꯝ ꯆꯥꯎꯕꯅꯦꯕ ꯑꯥ ꯀꯩꯒꯤꯅꯣ ꯉꯪꯗꯦ ꯑꯦꯠꯃꯤꯁꯟꯗ ꯄꯩꯁꯥ ꯌꯥꯝ ꯆꯥꯎꯗꯔꯥ ꯍꯥ
ꯆꯤꯡꯗꯕꯖꯥꯔ ꯑꯩꯈꯣꯏꯒꯤꯁꯦ ꯑꯗꯥꯏꯅ ꯁꯥꯟꯅ ꯈꯣꯠꯅꯕꯩꯅꯤ ꯆꯁꯤꯡꯕ ꯌꯥꯔꯤꯅꯤ
ꯄꯩꯁꯥꯗꯤ ꯆꯥꯎꯐꯝ ꯊꯣꯛꯄꯅꯤ ꯑꯦꯠꯃꯤꯁꯟꯗ ꯆꯥꯎꯔꯤꯁꯦ ꯌꯦꯡꯉꯣ ꯁꯨꯃꯥꯏꯅ ꯇꯧꯔꯤꯗꯣ ꯇꯨ ꯋꯥꯔꯤ ꯑꯝ ꯂꯤꯕꯤꯔꯛꯀꯦꯕꯀꯣ
ꯎꯝ
ꯄꯩꯁꯦꯟꯗꯣ ꯃꯃꯥꯅ ꯍꯥꯏꯔꯝꯕ ꯋꯥꯅꯦ ꯅꯦꯕ ꯃꯣꯏꯒꯤ ꯃꯤ ꯑꯃ ꯂꯩꯔꯤꯌꯦ
ꯑꯥ
ꯃꯤꯗꯨꯅ ꯀꯩꯗꯧꯅꯦꯌꯦ ꯕꯦꯟ ꯈꯣꯡꯕꯗꯣ ꯑꯗꯨꯗ ꯆꯪꯍꯟꯒꯦ ꯍꯥꯏꯌꯦꯌꯦ
ꯑ
ꯑꯗꯨꯒꯤ ꯃꯣꯏ ꯉꯥꯃꯨꯍꯣꯏ ꯑꯣꯏꯔꯃꯅꯦꯕ ꯃꯥꯃꯣ ꯍꯣꯏ ꯑꯣꯏꯔ ꯃꯥꯜꯅꯤ ꯑꯗꯨꯗꯨꯅ ꯑꯗꯨ ꯈꯣꯡꯕ ꯇꯝꯍꯜꯂꯑꯣ ꯍꯥꯏꯌꯦꯌꯦ ꯑꯗꯨꯒꯤ ꯃꯥꯗꯣ ꯃꯃꯥꯅ ꯍꯥꯏꯔꯝꯃꯦ ꯍꯧꯖꯤꯛ ꯑꯩꯉꯣꯟꯗ
ꯎꯝ ꯑꯣ ꯇꯝꯍꯟꯅꯕ ꯈꯣꯠꯍꯟꯅꯕ ꯈꯨꯠꯂꯥꯏ ꯈꯨꯠꯂꯥꯏ ꯂꯩꯅꯕ ꯄꯩꯁꯥꯗ ꯂꯩꯇꯦꯌꯦ ꯈꯨꯂꯥꯏ ꯂꯩꯅꯕ ꯄꯩꯁꯥꯗꯣ ꯂꯩꯇꯔꯃꯤꯅ ꯃꯣꯏ ꯊꯥꯔꯛꯑꯣꯗꯤ ꯍꯥꯏ ꯃꯥꯅꯦ ꯑꯗꯨꯝ ꯃꯣꯏ ꯑꯇꯩꯗ ꯑꯁꯤꯒꯤ ꯅꯣꯏ ꯃꯄꯥꯁꯨ ꯕꯦꯟ ꯈꯣꯡꯉꯝꯃꯤꯗꯅ
ꯑꯥ
ꯑꯗꯨꯅ ꯁꯨꯝ ꯃꯤꯒꯤ ꯍꯥꯟꯅꯒꯤ ꯑꯔꯤꯕꯒ ꯂꯩꯕꯗꯣ ꯑꯗꯨꯗ ꯇꯝꯃꯗꯤ ꯌꯥꯔꯦꯗꯅ ꯑꯗꯨꯗꯤ ꯍꯌꯦꯡ ꯇꯦꯁ ꯇꯧꯗꯣꯏꯅꯦꯕꯨ ꯈꯪꯕ꯭ꯔ ꯑꯦꯛꯖꯥꯝ ꯇꯧꯔꯛꯄꯗꯅꯦ ꯃꯣꯏꯗꯤ ꯅꯦ ꯃꯌꯥꯝ ꯃꯥꯡꯗ ꯊꯣꯛꯍꯜꯂꯒꯅꯦ ꯁꯥ ꯔꯦ ꯒꯥ ꯃꯥ ꯄꯥꯜꯍꯟꯗꯣꯏꯅꯤ ꯍꯣꯡꯍꯟꯗꯣꯏꯅꯦꯕ ꯑꯗꯥ ꯍꯩꯇꯔꯗꯤ ꯈꯟꯊꯍꯧꯗꯣꯏꯅꯦꯕ ꯃꯣꯏꯁꯨ ꯐꯤꯖꯤꯀꯦꯜ ꯌꯥꯎꯔꯝꯒꯅꯤ ꯐꯤꯖꯤꯀꯦꯜꯁꯨ
ꯑꯩꯈꯣꯏꯒꯤꯗꯨꯗꯤ ꯀꯔꯤ ꯃꯤ ꯌꯥꯝ ꯈꯛꯇꯅꯦ ꯁꯦꯂꯦꯛ ꯇꯧꯗꯣꯏꯖꯦ
ꯃꯤꯕꯨꯗꯤ ꯌꯥꯝꯗꯦ ꯍꯦ ꯃꯤ ꯑꯃ ꯈꯛꯗꯤ ꯑꯣꯏꯔꯃꯣꯢꯍꯦ
ꯈꯣꯡꯕꯖꯦ
ꯎꯝ
ꯇꯨꯝ ꯍꯧꯗꯣꯛꯄ ꯇꯨꯝꯃꯝꯗꯥꯏ ꯈꯣꯡꯕ ꯃꯤ ꯖꯣ ꯑꯗꯨ ꯑꯣꯏꯗꯣꯏꯅꯦꯃꯤ ꯑꯗꯨꯗꯤ ꯀꯦꯝ ꯑꯝꯗ ꯑꯃꯗꯤ ꯀꯩꯁꯨ ꯊꯝꯅꯗꯦ ꯍꯥꯏꯕꯅꯦꯕ
ꯍꯣꯏ ꯂꯤꯛꯅ ꯂꯤꯛꯅꯕꯨꯗꯤ ꯂꯧꯋꯦ ꯍꯥꯏꯕꯅꯦꯕꯀꯣ
ꯑ
ꯃꯥꯗꯣ ꯑꯒꯅꯤꯕꯤꯔ ꯆꯦꯟꯒꯦ ꯍꯥꯏ ꯃꯥꯟꯅꯦ
ꯍꯩꯔꯣꯛꯇ ꯆꯪꯒꯅꯤ ꯍꯥꯏꯕꯅꯦ ꯃꯥ ꯍꯥꯏꯔꯝꯃꯤꯅꯦ
ꯎꯝ ꯑꯗꯨꯕꯨꯗꯤ ꯃꯣꯏꯒꯤ ꯍꯧꯖꯤꯛꯀꯤ ꯃꯣꯏꯒꯤ ꯃꯃꯣꯍꯣꯏ ꯍꯥꯏꯕꯗꯣ
ꯑ
ꯑꯗꯨꯅ ꯁꯦꯝꯕꯤꯒꯦ ꯍꯥꯏ ꯃꯥꯥꯟꯅꯦꯗꯣ ꯄ꯭ꯔꯦꯒꯤꯗꯣ ꯃꯃꯥꯅꯅꯦ ꯊꯧꯕꯥꯜ ꯀꯣꯂꯦꯖꯇ ꯑꯦꯠꯃꯤꯁꯟ ꯁꯟ ꯇꯧꯋꯣꯅ ꯄꯩꯁꯥ ꯄꯤꯒ꯭ꯔꯦꯌꯦ ꯇꯧꯗꯕꯤꯗ ꯍꯜꯂꯛꯑꯦꯌꯦ
ꯎꯝ
ꯍꯟꯗꯛ ꯗ꯭ꯔꯣꯕ ꯇꯧꯔꯅꯤ ꯍꯥꯏꯃꯥꯟꯅꯦ ꯀꯩꯒꯤꯅꯣ ꯃꯥꯅ ꯇꯧꯗꯕꯤꯗꯤ ꯍꯜꯂꯛꯏꯗꯨꯕꯣ
ꯄꯨꯔꯥ
ꯀꯔꯤ
ꯈꯪꯗꯦꯕ ꯃꯥꯒꯤ
ꯑꯉꯣ ꯅꯪꯒꯤꯗꯤ ꯌꯥꯝ ꯇꯞꯄꯤꯉꯣ
ꯃꯥꯅꯗꯤ ꯆꯍꯤ ꯃꯥꯡꯂꯨ
ꯎꯝ ꯆꯍꯤꯕꯨꯗꯤ ꯃꯥꯡꯗꯦ ꯎꯝ ꯑꯗꯨꯃꯥꯏ ꯅꯛꯁꯟꯅ ꯉꯥꯡꯉꯣ ꯆꯍꯤꯕꯨꯗꯤ ꯃꯥꯡꯗꯦ ꯎꯝ ꯑꯗꯨꯃ ꯃꯥꯗꯣ ꯄꯩꯁꯥ ꯂꯩꯇ꯭ꯔꯥ ꯃꯥꯅꯦ
ꯎꯝ
ꯑꯗꯨꯒꯤꯅꯤ ꯃꯦꯆꯤꯟ ꯀꯣꯟꯖꯨ ꯂꯧꯁꯤꯜꯂꯨꯔꯒ ꯕꯖꯥꯌꯥꯝ ꯍꯥꯏꯖꯦ ꯎꯝ ꯌꯥꯅꯕꯄꯪ
ꯅꯨꯄꯤ ꯂꯥꯏꯆꯨꯕꯅꯦꯃꯤ
ꯅꯨꯄꯤ ꯑꯗꯨ ꯅꯨꯄꯤ ꯀꯣꯏꯗ꯭ꯔ ꯃꯥꯟꯅꯦ
ꯀꯅꯥ ꯍꯥꯏꯔꯤꯕ ꯃꯃꯥ ꯍꯥꯏꯔꯝꯃꯤꯔꯥ
ꯒ꯭ꯌꯥꯟ ꯇꯥꯔꯦꯌꯦ ꯍꯧꯖꯤꯛꯇꯤ
ꯎꯝ ꯇꯅꯤ
ꯃꯌꯥꯝ ꯃꯔꯛꯇꯁꯨ ꯁꯨꯝ ꯄꯣꯛꯀꯨꯝꯕ ꯆꯥꯕꯗꯣ
ꯍ
ꯑꯗꯨꯗꯣ ꯌꯥꯗꯦꯌꯦ ꯑꯗꯨ ꯑꯗꯨꯒꯤ ꯁꯥꯎꯗꯣꯏꯅꯦ ꯅꯪꯅ ꯁꯥꯎꯋꯦꯌꯦ ꯑꯗꯨ ꯑ
ꯑꯩꯈꯣꯏ ꯃꯥꯅ ꯑꯗꯥꯏꯅ ꯍꯥꯏꯔꯛ ꯑꯝꯃꯗꯤ ꯀꯩ ꯁꯥꯎꯗꯣꯏꯕ ꯃꯥꯅ ꯇꯨꯃꯤꯟ ꯂꯩꯒ꯭ꯔꯤꯅꯦ ꯐꯣꯟ ꯄꯥꯏꯔꯛꯇ꯭ꯔꯤꯅꯦ ꯐꯣꯟꯒ ꯄꯥꯏꯔꯛꯇ ꯇꯧꯔꯤꯅꯦ ꯀꯛꯊꯠꯂꯛꯏꯅꯦ
ꯎꯝ ꯃꯥꯗꯣ ꯆꯥꯗꯤ ꯆꯥꯅꯤꯌꯦ ꯆꯥꯗꯤ ꯆꯥꯔꯒꯅꯦ ꯃꯉꯣꯟꯗ ꯌꯥꯗꯦꯌꯦ
ꯌꯥ ꯐꯖꯅ ꯍꯥꯏꯔꯛꯀꯗꯕꯅꯦ ꯍꯥꯏꯕ ꯄꯩꯁꯥꯗꯨꯁꯨ ꯃꯤꯉꯣꯟꯗꯒꯤ ꯂꯧꯁꯤꯜꯂꯒ ꯍꯥꯞꯄꯤ ꯑꯗꯨꯒ ꯃꯥꯅ ꯂꯥꯛꯅꯤꯑꯅ ꯑꯗꯨꯒ ꯃꯅꯥꯎꯄꯥꯗꯨꯅ ꯐꯣꯟ ꯄꯥꯏꯔꯛꯑꯣ ꯍꯥꯏꯕꯗ ꯄꯥꯏ ꯂꯩꯇꯦ ꯍꯥꯏꯒꯣꯅ ꯄꯥꯏꯔꯛꯇ꯭ꯔꯤꯅꯤ
ꯍꯣꯏꯅꯦ ꯑꯇꯩꯗ ꯍꯥꯏꯗ꯭ꯔꯥꯁꯨ ꯏꯀꯥꯏꯗꯅꯕꯨꯗꯤ ꯇꯧꯔꯤ ꯑꯣꯏꯔꯝꯒꯅꯤꯕꯀꯣ
ꯃꯥ ꯌꯥꯎ ꯑꯃ ꯂꯩꯔꯁꯨ ꯑꯃ ꯆꯥꯔꯁꯨ ꯌꯥꯏ ꯃꯥ
ꯃꯥ ꯑꯗꯨꯕ ꯁꯥꯕꯗꯤ ꯌꯥꯗꯤ ꯌꯥꯗ ꯃꯥꯅꯤ ꯈꯪꯗꯦ ꯑꯇꯩ ꯏ ꯔꯅꯗ ꯑꯩꯗꯁꯨ ꯆꯥꯕ ꯌꯥꯗꯦ ꯀꯣꯠꯇꯦ ꯍꯥꯏꯔꯗꯤ ꯐꯩꯗꯅ ꯑꯩꯅ ꯍꯥꯏꯈꯤꯕꯅꯤ ꯊꯕꯨꯡ ꯑꯣꯏꯅꯁꯨ ꯃꯆꯥ ꯅꯨꯄꯥꯗꯣ ꯅꯨꯄꯤꯗ ꯉꯥ ꯂꯩ ꯍꯥꯏꯗꯅ ꯍꯥꯏꯈꯤꯕꯅꯦ
ꯃꯥ ꯄꯁ ꯂꯩꯕ꯭ꯔꯥ ꯂꯩꯇꯕ꯭ꯔꯥꯀꯗ
ꯀꯒ ꯙꯌꯥꯟꯗ
ꯑꯗꯣꯝ ꯄꯤꯔꯤꯕ ꯄꯩꯁꯥꯗꯣꯝ ꯄ ꯄ
ꯎ
ꯃꯃꯥꯏ ꯊꯅꯤꯦꯛꯀ ꯂꯧꯊꯣꯛꯄꯤꯕꯅꯦ
ꯑꯗꯨꯅꯦ ꯑꯩꯁꯦ ꯃꯃꯥꯅ ꯑꯩ ꯗꯨꯀꯥꯟ ꯃꯨꯠꯂꯤꯁꯦ
ꯎꯝ
ꯃꯍꯅ ꯃꯥꯅ ꯄꯩꯁꯥꯗꯣ ꯑꯗꯨꯃꯥꯏꯅ ꯅꯨꯄꯤ ꯄꯤꯔꯝꯕꯒꯤꯅꯦ ꯃꯥꯥꯟꯅꯤꯒꯄ ꯄꯨꯊꯣꯛꯑꯣ ꯄꯤꯕꯤꯅꯦ ꯅꯪꯉꯣ ꯑꯃꯨꯛ ꯍꯣꯔꯦꯟ ꯑꯃꯨꯛ ꯇꯧꯔꯛꯀꯦ ꯃꯤꯅꯤꯠ ꯇꯔꯥ ꯦꯄꯤꯤꯅꯥꯎꯁꯨ ꯉꯥꯏꯔ ꯂꯩꯔꯤꯅꯦ ꯃꯥꯁꯨꯦ ꯇꯥꯕꯗꯒꯤ ꯈꯪꯉꯕ ꯇꯥꯕꯗꯒꯤ ꯃꯥꯁꯨꯦ ꯂꯩꯕ ꯉꯝꯗ꯭ꯔꯦ ꯎꯝ
ꯑ ꯁꯅ ꯄꯅꯤꯣ